ꯀꯩꯗꯧꯔꯝꯃꯤꯅꯣ?
ꯍꯏꯅꯤ ꯆꯥꯛ ꯆꯥꯕ ꯂꯣꯏꯔꯦ ꯄꯊꯥꯅꯒꯅꯤ ꯇꯕꯤꯁ
ꯅꯣꯡ ꯆꯨꯕꯗꯅꯦ ꯈꯔ ꯃꯥꯜꯂꯦ ꯑꯍꯤꯡꯒꯨꯝꯕꯗꯤ ꯐꯖꯅ ꯆꯨꯗꯧ ꯃꯥꯜꯂꯦ ꯃꯥꯏꯁꯦ
ꯌꯥꯝ ꯀꯟ ꯑꯗꯨ ꯊꯤꯠꯂꯤ ꯊꯤꯠꯂꯤ ꯑꯃ ꯑꯩꯅ ꯉꯁꯥꯏ ꯊꯦꯡꯅꯝꯕꯗ ꯀꯔꯤ ꯁꯣꯝ ꯀꯩꯅꯣ ꯀꯥꯡꯕꯨꯁꯦ ꯅꯣꯡ ꯆꯨꯅꯤ ꯍꯥꯏꯕꯩ ꯑꯃꯗꯤ ꯊꯣꯛꯍꯧꯕꯅꯤ ꯑꯗꯨꯣ ꯀꯟꯅ ꯆꯨꯗꯣꯏꯔꯥ ꯆꯞꯅ ꯆꯨꯗꯣꯏꯔꯥ ꯀꯟꯅ ꯆꯨꯅꯤ ꯍꯥꯏꯕꯩꯕꯨꯗꯤ ꯍꯥꯏꯍꯧꯕꯅꯤ ꯑꯗꯨꯕꯨ ꯈꯪꯗꯦ
ꯃꯣꯏꯅ ꯍꯥꯏꯕꯁꯤ ꯑꯗꯨꯝ ꯃꯔꯛ ꯃꯔꯛꯇꯗꯤ ꯆꯨꯝꯃꯛꯄꯅꯤ ꯄꯤꯛꯊꯅ ꯆꯥꯁꯤꯜꯂꯦ ꯍꯧꯖꯤꯛ ꯇꯦꯕꯜꯗꯨꯗ ꯐꯝꯃꯦ
ꯏꯟꯗꯤꯔꯥ ꯃꯦꯁꯦꯖ ꯊꯥꯔꯛꯑꯝꯃꯦ ꯍꯥꯏꯔꯣ ꯑꯩꯅꯁꯨ ꯃꯦꯁꯦꯖ ꯊꯥꯔꯛꯑꯝꯕꯅꯦ ꯃꯥ ꯑꯗꯨ ꯎꯏꯅ ꯇꯃ ꯋꯥꯔꯤ ꯁꯥꯟꯅꯔꯤꯕ꯭ꯔꯣꯕꯤꯗꯌꯥ ꯀꯥꯏꯅꯔꯦ ꯍꯣꯏ ꯍꯥꯏꯅꯦ
ꯑꯩꯈꯣꯏ ꯃꯁꯦꯟ ꯑꯣꯏꯔ ꯇꯧꯔꯒ ꯂꯣꯏꯁꯤꯟꯈꯤꯕꯗꯨꯅ ꯐꯔꯦ ꯑꯩ ꯋꯥꯏ ꯌꯥꯝ ꯁꯪꯉ ꯎꯝ ꯁꯪꯉ ꯂꯩꯕꯅ ꯐꯔꯗꯧ ꯃꯥꯜꯂꯦꯕ
ꯎꯝ ꯑꯦꯛꯖꯥꯝꯁꯨ ꯅꯛꯁꯤꯜꯂꯛꯑꯕꯅꯤꯅ
ꯎꯝ ꯁꯤ ꯔꯕꯤꯅꯥ ꯐꯣꯟ ꯇꯧꯔꯛꯈꯤꯗ꯭ꯔꯦ ꯑꯗꯨꯝ ꯍꯥꯏꯕꯤꯗꯤꯌꯥ
ꯍꯥꯥ
ꯏꯔꯕꯤꯅꯥ ꯐꯣꯟ ꯑꯗꯨꯝ ꯇꯧꯔꯛꯈꯤꯗ꯭ꯔꯕꯣ
ꯉꯁꯤ ꯇꯧꯔꯛꯇꯦꯌꯦ ꯍꯣꯏ ꯑꯗꯨꯁꯨ ꯇꯧꯔ꯭ꯔꯣ ꯁꯤ ꯁꯤ ꯂꯥꯒ ꯋꯥꯔꯤꯁꯤ ꯇꯩꯕ꯭ꯔꯥ ꯍꯪꯉꯤꯕ ꯑꯩꯩꯅ ꯅꯉꯣꯟꯗꯁꯨ ꯇꯧꯔꯛꯎꯔꯣ ꯍꯥꯏꯔꯤꯕ
ꯎꯝ ꯏꯟꯗꯤ ꯔꯥꯖꯨ ꯍꯪꯖꯔꯛꯑꯝꯕꯅꯤ
ꯈꯔ ꯇꯅꯒꯁꯤꯅꯗꯤ
ꯎꯝ
ꯑꯩꯕꯨꯗꯤ ꯀꯩꯁꯨ ꯈꯟꯗꯦ ꯑꯦꯛꯖꯥꯝꯗꯣ ꯍꯣꯏ ꯀ ꯑꯗ ꯑꯩꯅ ꯋꯥꯔꯤ ꯁꯥꯟꯅꯖꯦꯅ ꯍꯧꯕꯗꯣ ꯑꯩ ꯅꯨꯡꯉꯥꯏꯇꯕ
ꯂꯣꯏꯁꯟꯈꯤꯕꯅꯣ ꯋꯥꯏ ꯁꯪꯗ꯭ꯔ ꯑꯗꯨ ꯁꯔꯛꯄꯨꯗꯤꯀꯣ ꯅꯥꯟ ꯍꯥꯏꯗꯤ ꯎꯝ ꯍꯧꯖꯤꯛ ꯇꯧꯕꯩ ꯇꯧꯕ ꯑꯗꯨꯝ ꯇꯧꯗꯣ ꯂꯩꯔꯕꯅꯤꯅ ꯍꯥꯟꯅ ꯂꯣꯏꯁꯤꯟꯉꯅ ꯐꯔꯦꯕ ꯑꯥ ꯠꯇ ꯇꯧ ꯂꯩꯦ ꯇ ꯁꯤꯔꯣ
ꯏꯁꯤꯡ ꯊꯛꯄ ꯑꯃ ꯂꯣꯏ ꯍꯩꯖꯤꯜꯂꯦ ꯐꯣꯟ ꯋꯥꯔꯤ ꯁꯥꯟꯅꯕꯗ
ꯎ ꯎꯝ ꯐꯗꯤ ꯃꯌꯥꯏꯁꯦ ꯀꯜꯂꯤꯦꯗꯒꯣ ꯑꯣ
ꯍꯌꯦꯡꯁꯨ ꯌꯦꯟ ꯀꯦꯖꯤ ꯀꯌꯥ ꯑꯅꯤꯅ ꯑꯅꯤꯗꯤ ꯌꯥꯝꯕꯗ ꯃꯥꯟꯕꯥꯟꯕ ꯏꯆꯦꯅ
ꯑꯗꯨ ꯌꯥꯗ ꯌꯥ ꯏ ꯑꯗꯨꯝ ꯌꯥꯝ ꯌꯥꯝꯗ꯭ꯔꯁꯨ ꯌꯥꯅꯤꯗꯈꯣꯏꯒ
ꯑꯃ ꯃꯈꯥꯏꯃꯨꯛ ꯇꯧꯔꯒ ꯃꯥ ꯃꯈꯣꯡ ꯀꯩꯅꯣ ꯃꯈꯀꯟꯒꯨꯝꯕꯣꯏ ꯑꯣꯏꯅ ꯂꯧꯁꯤꯔꯥꯅ ꯇꯧꯕ
ꯌꯥꯏꯌꯦ ꯑꯗꯨꯏꯁꯨ ꯃꯈꯟꯗ ꯂꯩꯖ ꯀꯩꯀꯩ ꯃꯦꯠꯅꯕꯤꯗꯨꯀꯣ ꯇꯣꯉꯥꯟꯅ
ꯍꯣꯏ ꯑꯗꯨ ꯍꯥꯏꯗꯤ ꯂꯦꯠꯊꯣꯛꯄꯅꯤꯅ ꯀꯩꯁꯨ ꯌꯥꯝꯅ ꯆꯥꯕꯤ ꯑꯣꯏꯗꯦꯕ ꯃꯨꯀꯤ ꯎꯆꯦ ꯆꯥꯎꯕꯒꯤ ꯂꯧꯈꯤꯕꯗꯣ ꯀꯦꯖꯤ ꯑꯃ ꯃꯈꯥꯏꯅꯦꯕꯀꯣ
ꯎꯝ
ꯆꯥꯈꯤꯕꯅꯦ ꯑꯗꯣ ꯑꯗꯨꯗꯤ ꯅꯣꯡꯉꯥꯂꯕꯨ ꯂꯦꯝꯕ꯭ꯔꯥ ꯀꯩꯅꯣ ꯇꯧꯋꯤꯗ
ꯍꯣꯏ ꯆꯥꯕ ꯉꯝꯅ ꯅꯠꯇꯅ ꯇꯧꯈꯤꯕꯗꯣ
ꯑꯗꯨꯗ ꯍꯦꯟꯀꯠꯇꯣꯏꯁꯦ ꯀꯩꯅꯣ ꯈꯛꯇꯅꯦꯕꯆꯦ ꯏꯆꯦ ꯊꯋꯥꯅꯤ ꯈꯛꯇꯅꯦꯕ
ꯎꯝ ꯁꯤꯂꯥꯁꯨ ꯁꯤꯂꯥ ꯌꯥꯎꯗꯦ ꯎꯝ ꯁꯤꯂꯥ ꯌꯥꯎꯗꯦ ꯌꯨꯝꯗ
ꯍꯣꯏ ꯇꯣꯏꯁꯨ ꯑꯗꯨꯝ ꯀꯣꯟꯅꯗꯧꯕꯗꯤ ꯃꯥꯜꯂꯦꯀꯣ
ꯀꯣꯟꯅꯔꯤꯗ ꯀꯩꯗꯧꯕꯒ ꯎꯅꯔꯗꯣ
ꯑꯗꯨ ꯣꯏ ꯈꯔ ꯉꯟꯅ ꯇꯧꯔꯒ ꯈꯔ ꯉꯟꯅꯁꯨ ꯁꯤꯒꯨꯝꯕ ꯀꯥꯟꯗ ꯑꯗꯨꯣꯏ ꯁꯤꯒꯨꯝꯕ ꯀꯥꯟꯁꯨ ꯊꯦꯡꯉꯕꯅꯤꯅꯦ
ꯃꯥꯅꯦ ꯑꯗꯨ ꯇꯧꯔꯤꯕꯁꯤꯗ ꯍꯦꯛꯇ ꯂꯣꯏꯕ ꯅꯥꯏꯗꯕꯤꯗ ꯑꯣꯏꯈꯤꯕꯅꯤꯅꯤ
ꯏꯆꯦ ꯊꯧꯔꯥꯅꯤꯗꯒꯤ ꯈꯥꯡꯗꯣ ꯋꯥꯏꯔꯒ ꯆꯥꯛꯅ ꯃꯁꯥ ꯃꯁꯥ ꯊꯣꯡꯅꯔꯒ
ꯎꯝ
ꯆꯥꯡꯅ ꯄꯨꯟꯅ ꯇꯧꯋ
ꯆꯥꯎꯕꯩꯗꯤ ꯗꯦꯠ ꯇ꯭ꯋꯦꯟꯇꯤ ꯇꯨꯅꯦ ꯍꯥꯏꯕ ꯅꯠꯇ꯭ꯔꯣ ꯑꯦꯛꯖꯥꯝ
ꯃꯃꯥ ꯂꯣꯏꯗ꯭ꯔꯤꯕꯣ
ꯅꯥꯠꯇꯌꯦ ꯃꯥ
ꯑꯣ ꯅꯦꯠ ꯀꯤꯔꯣ
ꯎꯝ ꯎꯝ
ꯃꯥꯒꯤ ꯁꯦꯃꯤꯁꯇꯔ ꯑꯦꯛꯖꯥꯝ ꯂꯣꯏꯗ꯭ꯔꯤꯖꯥꯠꯂꯣ
ꯍꯪꯁꯪꯁꯤꯗ ꯂꯣꯏꯔꯝꯕꯅꯤꯗ ꯍꯧꯖꯤꯛ ꯀꯩꯅꯣ ꯊꯥꯔꯕꯅꯤ ꯂꯣꯏ ꯂꯣꯏꯗ꯭ꯔꯣ
ꯍꯁꯤꯗꯌꯥ ꯍꯣꯏ ꯐꯣꯔꯠ ꯁꯦꯃꯤꯁꯇꯔꯒꯤ ꯀꯟꯇꯛꯇ ꯑꯩ ꯀꯟꯗꯛꯇ ꯌꯥꯎꯖꯤꯟꯗꯣ ꯁꯇꯦ ꯁꯤꯅ ꯑꯦꯛꯖꯥꯝ ꯂꯣꯏꯅꯦꯕꯒꯤ ꯀꯣ ꯑꯣ ꯃꯨꯗꯤ ꯍꯩꯕ ꯖꯥꯇꯅꯦ
ꯄꯨꯛꯅꯤꯡ ꯅꯨꯡꯁꯤꯔꯝꯒꯅꯤꯉꯣꯏ
ꯑꯩꯏ ꯏꯁꯦ ꯁꯔꯁꯤꯅ ꯍꯥꯏꯔꯤꯌꯦ ꯉꯁꯥꯏ ꯏꯟꯚꯥꯏꯇꯦꯁꯟ ꯌꯦꯡꯁꯤꯜꯂꯛꯄꯗ ꯄꯨꯛꯅꯤꯡꯁꯦ ꯀꯌꯥꯝ ꯅꯨꯡꯁꯤ ꯍꯥꯏꯔꯤ
ꯎ
ꯑꯩꯗꯤ ꯑꯝꯇ ꯎꯍꯧꯗ꯭ꯔꯕꯅꯤꯅꯦ
ꯐꯔꯦ ꯑꯗꯨ ꯏꯟꯚꯥꯏꯇꯦꯁꯟ ꯌꯦꯜꯍꯧꯔꯤꯗꯨ ꯑꯗꯨ ꯅꯣꯏꯗꯤ ꯑꯩꯈꯣꯏꯗꯤ ꯏꯁ ꯐꯣꯟꯁꯤꯅ ꯇꯧꯕꯅ ꯇꯧꯕ ꯃꯦꯁꯦꯖ ꯊꯥꯕꯅ ꯊꯥꯕ ꯁꯤꯗ ꯀꯩ ꯍꯥꯏꯗꯤ ꯑꯗꯨ ꯑꯃꯨꯛ ꯆꯤ ꯊꯍꯧꯕꯁꯨ ꯌꯥꯕ ꯅꯠꯇꯕꯅꯤꯅꯅꯦ ꯄꯥꯏꯔꯛꯄꯁꯨ ꯌꯥꯎꯏ ꯄꯥꯏꯔꯛ ꯇꯥꯕꯥꯖꯨ ꯌꯥꯎꯏ ꯑ ꯐꯣꯟ ꯅꯕꯔ ꯑꯗꯨꯅ ꯃꯤ ꯑꯃꯒꯤ ꯍꯥꯄꯝꯕꯁꯨ ꯌꯥꯎꯏꯤ ꯃꯃꯥꯒꯤ ꯍꯥꯄꯝꯕꯕꯣ ꯃꯆꯦꯒꯤ ꯍꯥꯄꯝꯕꯕꯣ
ꯍꯣꯏ ꯑꯗꯒꯤ ꯏꯁꯇꯦꯇꯁ ꯁꯤꯗꯅꯦ ꯑꯦꯝ ꯑꯦ ꯂꯣꯏꯔꯕꯅꯤꯅ ꯃꯤꯔꯦꯝꯒꯤ ꯀꯩꯅꯣꯗ ꯆꯂꯦ ꯈꯔ ꯍꯥꯏꯕ ꯌꯥꯕ ꯑꯟꯑꯦꯝꯄ꯭ꯂꯣꯏꯃꯦꯟ ꯂꯤꯁꯇ ꯆꯂꯦꯕꯨ ꯍꯥꯏꯕ ꯑꯣ ꯑꯗꯨꯒꯥ ꯆꯕ ꯇ ꯍꯥꯏꯗꯕ
ꯑꯩꯈꯣꯏꯦ ꯑꯦꯛꯖꯥꯝ ꯍꯦꯛ ꯂꯣꯏꯕ ꯅꯨꯃꯤꯠꯇ ꯑꯗꯨꯗ
ꯍꯣꯏ ꯃꯦꯟꯂꯣꯏꯕꯒꯤ ꯆꯥꯎꯊꯣꯛꯆꯕꯁꯦ ꯁꯤ ꯑꯣꯏꯔ ꯃꯥꯜꯂꯦꯅ ꯈꯜꯂꯤꯅꯦ ꯑꯩ ꯉꯁꯥꯏꯗꯤ ꯀꯔꯤ ꯇ ꯃꯣꯏ ꯃꯁꯥꯗꯨꯗ ꯍꯥꯏꯗꯤ ꯑꯇꯣꯞꯄ ꯐꯤꯜ ꯑꯃꯗ ꯆꯠꯂꯒ ꯃꯥꯏ ꯄꯥꯛꯀꯅꯤ ꯀ ꯍꯥꯏꯕ ꯋꯥꯍꯩꯖꯕ ꯍꯥꯏꯔꯛꯇꯕꯗꯣ ꯃꯤꯔꯦꯝ ꯑꯣꯏꯔꯦ ꯆꯂꯦ ꯑꯗꯨꯗꯒꯤ ꯈꯪꯕꯤ ꯑꯦꯝ ꯑꯦꯜ ꯑꯣꯏꯕ ꯍꯥꯏꯗꯣ ꯁꯤ ꯑꯣꯏꯔ ꯃꯥꯜꯂꯦ ꯀꯔꯤꯝ ꯑꯣꯏꯔꯝꯗ꯭ꯔꯦꯒ ꯍꯥꯏ
ꯎ
ꯁꯦꯁꯔꯖꯨꯗ ꯀꯥꯏ ꯈꯜꯂꯨꯔ ꯅ ꯃꯊꯪꯒꯤ ꯑꯃꯨꯛ ꯍꯣꯠꯅꯔꯣ ꯉꯅꯕꯨꯗꯤ ꯈꯨꯠꯅ ꯏ ꯑꯦꯛꯖꯥꯝꯗꯣꯒꯁꯤꯗꯕꯨꯗꯤ ꯂꯣꯏꯔꯕ ꯊꯤꯗ ꯍꯥꯏꯕ ꯍ ꯚꯥꯏꯅꯗꯤ ꯏꯔꯔꯣꯏꯗꯅ
ꯎꯝ
ꯆꯔꯁ ꯂꯣꯏꯅꯤꯕ ꯑꯗꯨ ꯀꯨꯏꯗ꯭ꯔꯤꯕ ꯃꯥꯜꯂꯤꯉꯣ ꯑꯩꯈꯣꯏꯗ ꯆꯪꯉꯛ ꯑꯩꯅ ꯏꯍꯥꯟ ꯍꯥꯟꯅ ꯑꯦꯝ ꯌꯨꯗ ꯂꯥꯛꯄ ꯅꯨꯃꯤꯠꯁꯦ ꯑꯃ ꯁꯤꯇꯤꯁ ꯐꯣꯝ ꯊꯥꯖꯤꯟ ꯆꯦ ꯆꯪꯄꯨꯔꯔ ꯂꯥꯛ ꯃꯅꯣ ꯦ
ꯑꯝ
ꯃꯅꯤꯄꯨꯔꯤ ꯗꯤꯄꯥꯔꯠꯃꯦꯟꯀꯤ ꯐꯤꯌꯔꯋꯦꯜ ꯇꯧꯕ ꯅꯨꯃꯤꯠ ꯑꯣꯏꯔꯣ ꯃꯥꯜꯂꯦ ꯑꯗꯨꯁꯤꯡꯗꯣ ꯑꯗꯨ ꯅꯨꯃꯤꯠꯇ ꯀꯦ ꯌꯧꯕꯒꯤꯗꯤ ꯐꯦꯔꯃꯦ ꯇꯧꯔꯕꯤꯦꯕꯥ ꯑꯗꯨ ꯑꯗꯨꯗ ꯐ ꯑꯗꯨ ꯎ ꯄꯕꯥꯂꯦꯗ
ꯈꯪꯍꯧꯗꯕꯅꯤꯅꯦ ꯍꯥꯏ ꯈꯔ ꯖꯣ ꯖꯣꯔꯔꯣꯥꯛꯈꯤꯗꯣꯏꯅꯤꯅꯦ ꯅꯣꯏꯁꯨ ꯈꯔ ꯂꯩꯔꯒ ꯂꯣꯏꯈꯤꯔꯃ ꯈꯪꯍꯧꯔꯔꯨꯗꯪꯅꯤ
ꯃ ꯑꯣꯏꯔꯅꯤꯔ
ꯖꯤ ꯈꯪꯍꯧꯔꯔꯣꯏ ꯆꯍꯤ ꯀꯥꯏꯗꯤꯦ ꯈꯔ ꯈꯪꯍꯧꯕ ꯅꯠꯇꯦ
ꯑꯗꯨ ꯈꯗ ꯅꯨꯡꯉꯥꯏꯇꯕꯩ ꯇꯥꯏ ꯇꯧꯋꯦ ꯃꯣꯏꯅ ꯂꯣꯏꯔꯒ ꯑꯩꯈꯣꯏꯁꯨ ꯅꯨꯡꯉꯥꯏꯇꯕꯩ ꯇꯥꯏꯦ
ꯑꯩꯈꯣꯏꯁꯨꯦ ꯑꯦꯝ ꯑꯦꯜ ꯂꯔꯀꯥꯟꯗ ꯑꯁ ꯅꯣꯏꯅꯦꯅꯦꯗ ꯆꯜꯂꯕꯅꯤꯅꯦ ꯀꯀꯥꯁꯤꯡ ꯑꯣꯏꯔꯕꯅꯦꯅ ꯍꯥꯏꯕꯤꯗꯅ ꯅꯪ ꯌꯥꯔꯔ ꯔꯒꯁꯤꯅꯦꯁꯤ ꯁꯤꯗ ꯅꯦꯅꯦ ꯍꯣꯏ ꯈꯛ ꯀꯥꯎ ꯉ ꯇꯅꯤꯅ
ꯅꯦ ꯀꯀꯥ ꯑꯩꯈꯣꯏꯅ ꯑꯣꯏ ꯑꯁ ꯍꯧꯖꯤꯛꯄꯨꯗ ꯉꯁꯥꯏ ꯆꯠꯂꯨꯕꯗꯨꯕꯨ ꯅꯪꯅ ꯂꯥꯏꯔꯤꯛꯅꯤꯅ ꯇꯝꯃꯤꯗꯨꯅ ꯀꯌꯥꯝ ꯌꯥꯝ ꯇꯝꯗꯧ ꯋꯥꯠꯂꯤꯕ ꯑꯩꯌꯦ
ꯑꯁ ꯑꯗꯨ ꯈꯇꯅ ꯑꯣꯏꯗ
ꯍꯣꯏꯗ ꯆꯍꯤ ꯋꯥꯠꯂꯤ ꯍꯥꯏꯕ ꯑꯗꯨ ꯀ ꯇꯝꯃꯤꯗꯣ ꯀꯩꯗꯧꯗꯣꯏꯅꯣ ꯊꯕꯛ ꯑꯆꯧꯕ ꯇꯧꯗꯧꯁꯤ ꯅꯠꯇꯕ ꯑꯣ ꯑꯗ ꯌꯨꯝ ꯄꯥꯟ ꯑꯃꯗ ꯇꯝꯃꯤꯁꯦ ꯌꯦꯅ ꯍꯔꯕꯅꯦ ꯑꯗꯒꯤ ꯑꯦꯗꯚꯥꯏꯁ ꯄꯤꯒꯦ ꯄꯤꯒꯦ ꯇꯧꯏ ꯑꯩꯅ ꯋꯥꯁꯦꯠꯄ ꯇꯥꯅꯤꯡꯗꯕꯗꯣ ꯃꯤ ꯃꯃꯥꯡꯗ ꯉꯥꯡꯉꯛꯑꯒ ꯉꯥꯅꯤꯡꯉꯛꯀꯗꯕꯗꯣ ꯃꯔꯩ ꯇꯧꯅꯅꯤꯡꯉꯛꯀꯗꯕꯗꯨꯣ ꯎꯕꯗꯨꯅꯦ ꯑꯩꯅ ꯑꯩꯈꯣꯏ ꯃꯥ ꯆꯧꯕꯤ ꯈ꯭ꯋꯥꯏ ꯑꯍꯟ ꯗ ꯍꯥꯏꯔꯤ ꯇꯧꯔꯨ ꯇꯧ ꯐꯠꯇꯕ ꯌꯥꯗ ꯂꯩꯔꯕꯗꯤ ꯈ꯭ꯔꯤ ꯄꯥꯏꯔ ꯆꯠꯂꯨ ꯑꯕ
ꯎꯝ ꯃꯣꯏꯁꯨ ꯍꯥꯟꯅ ꯈꯔ ꯈꯔ ꯀꯩꯅꯣ ꯇꯧꯅꯔꯝ ꯅ
ꯎꯝ ꯄꯥꯎ ꯂꯣꯏ ꯌꯧꯅꯔꯕꯅꯤꯅꯅꯦ ꯑꯩꯈꯣꯏ ꯃꯥꯒꯤ ꯃꯆꯤꯟ ꯃꯅꯥꯎ ꯇꯔꯦꯠ ꯅꯤꯄꯥꯥꯟꯗꯨꯅ ꯉ ꯂꯥꯛꯄꯗ ꯑꯩ ꯀꯩꯗꯣ ꯑꯣꯏꯗꯣꯏꯁꯤꯕꯣ
ꯉꯥꯡꯖꯗ꯭ꯔꯦ ꯌꯥꯔ ꯂꯥꯏꯔꯤꯛꯅꯦꯅ ꯄꯪꯇꯝꯗ ꯑꯇ ꯅꯣ ꯌꯥꯎꯗ ꯍꯥꯏ
ꯑ
ꯀꯁ ꯇꯝꯄꯣꯠꯇꯦꯗ ꯁꯤꯗꯤ ꯇꯝꯕ ꯠꯇꯦ
ꯁꯨꯝ ꯊꯕꯛ ꯂꯩꯇꯕꯒꯤ
ꯁꯨꯃꯥꯏꯅ ꯇꯧꯕꯗꯅ ꯃꯍꯥꯎꯋ ꯆꯥꯕꯗ ꯉꯥꯎꯖꯩꯗꯣ ꯑꯩꯅ ꯍꯥꯏꯕ ꯑ ꯑꯩꯈꯣꯏꯗꯥ ꯑꯌꯥꯏꯕꯗꯨꯗ ꯑꯩꯈꯣꯏꯁꯨ ꯇꯝ ꯌꯥꯒꯗꯔꯣ ꯍꯦꯛꯇ ꯀꯔꯦꯝꯅꯕꯩ ꯇꯥꯏꯕꯇ ꯇꯧꯔꯛꯀꯅꯤ ꯃꯣꯏꯗꯤ
ꯎꯝ ꯎꯝ ꯎꯝ꯫
ꯀꯩꯅꯣ ꯃꯁꯨ ꯇꯝꯃꯥꯕꯔꯥꯌꯦ ꯫
ꯕꯤꯕꯣꯛꯇ ꯇꯝꯃꯦ ꯍꯥꯏꯕ ꯀꯩꯅꯣꯝ ꯍꯥꯏꯒꯤꯝ
ꯀꯩꯅꯣꯕꯤꯕꯣ ꯍꯥꯏꯁꯤꯅ?
ꯆꯥꯕꯤꯈꯩ ꯁꯦꯝꯔꯕꯒꯤꯗꯣ
ꯑꯣ꯫
ꯇꯝ ꯃꯝ ꯕꯗꯣ ꯃꯣꯏꯗꯨꯗ ꯌꯥꯎꯋꯦ ꯍꯥꯏꯔ ꯀꯅꯣꯝ ꯍꯥꯏꯔꯝꯒꯨꯝ ꯇꯧꯕꯅꯦ ꯎꯝ ꯃꯣꯏ - ꯃꯣꯏ ꯀ꯭ꯂꯥꯁ ꯇꯕꯔ ꯀꯩꯅꯣ ꯃꯣꯏꯁꯨ ꯃꯈꯟ ꯈꯥꯏꯗꯣꯛꯏꯗꯅ ꯍꯥꯏꯗꯤ ꯆꯥꯕꯒꯤ ꯇꯝꯕꯒꯤ ꯑꯗꯒꯤ ꯍꯣꯇꯦꯜꯒꯤ ꯀꯩꯅꯣ ꯇꯧꯕ ꯒꯤ ꯑꯗꯩ ꯃꯦꯅꯦꯖꯃꯦꯟ ꯀꯩꯀꯩ ꯃꯣꯏꯁꯨ ꯈꯥꯏꯗꯣꯛꯏꯗꯅ ꯈꯔ ꯑꯗꯨꯗ ꯇꯝꯃꯦ ꯍꯥꯏꯔ ꯀꯩꯅꯣꯝ ꯍꯥꯏꯒꯨꯝ ꯇꯧꯕꯅꯤ
ꯍꯣꯏ ꯃꯥꯗꯣ ꯑꯃ ꯁꯥꯏꯀꯜꯗ ꯃꯥꯗꯣ ꯀꯥꯏꯕꯗꯗꯣꯗꯤ ꯈꯔꯗꯤ ꯅꯛꯑꯔꯅꯤꯀꯣ
ꯍꯥꯥ꯫
ꯅꯛꯄ ꯃꯜꯂꯦꯕꯥ
ꯃꯁꯤ ꯀꯣꯡꯕꯗꯩꯅꯤ ꯍꯥꯏ ꯀꯔꯝ ꯍꯥꯏꯗꯏꯅ
ꯂꯥꯛꯑꯣ ꯑꯗꯨꯒ ꯑꯦꯠ ꯃꯤꯅꯤꯠꯁ ꯈꯔꯥ ꯆꯉꯥ
ꯁꯤ ꯐꯥꯎꯖꯤꯜꯂ ꯂꯥꯛꯑꯗꯤ ꯁꯤ ꯐꯥꯎꯖꯤꯟꯕ ꯌꯥꯔꯦꯗꯅ ꯃꯣꯏꯗꯤ ꯁꯤ ꯑꯩꯈꯣꯏ ꯃꯅꯤꯡꯁꯤꯗꯩ ꯐꯥꯎꯗꯣꯛꯈꯤ ꯌꯥꯔꯦꯕ ꯑꯗꯨꯅ ꯑꯩꯁꯨ ꯀꯨꯏꯔꯦ
ꯑ ꯅꯀꯣꯏ ꯅꯃ ꯍꯩꯅꯧ ꯍꯨꯔꯥꯜ ꯂꯥꯛ ꯄꯗꯣ ꯍꯧꯖꯤꯜꯂꯤꯌꯦꯦ ꯑꯌꯨꯛꯇ ꯀ꯭ꯂꯥꯁ ꯌꯥꯎꯕꯅꯦꯅ ꯂꯥꯛꯏꯕ
ꯎꯝ꯫
ꯁ ꯐꯔꯦ ꯑꯩꯁꯦ ꯀꯃꯦꯟ ꯄꯤꯁꯤꯔ ꯈ ꯁꯥꯏꯀꯜꯗ ꯊꯧꯔꯒ ꯑꯦꯝ ꯌꯨ ꯆꯠꯄ ꯀꯅꯥ ꯀꯅꯥꯅ ꯏꯔꯤꯒ ꯍꯥꯏꯕꯗ ꯑꯩꯅ ꯍꯥꯏꯅꯤꯡꯉꯤꯁꯦ ꯑꯩꯁꯨ ꯂꯩ ꯍꯥꯏꯅꯤꯡꯕ
ꯆꯠꯃꯤꯅꯁꯤ ꯉꯥꯏꯔꯝꯒꯦꯁꯤ ꯅꯥꯀꯟꯁꯤꯗ ꯑꯣ ꯅꯪ ꯆꯠꯇꯣꯏ ꯂꯝꯕꯤꯗꯣ ꯁꯤ ꯃꯅꯤꯡꯁꯤꯗ ꯐꯥꯎꯗꯣꯔꯛꯄ ꯃꯥꯜꯂꯦ ꯥꯏꯗ ꯍꯥꯏꯕ ꯅꯍꯨ ꯑꯩꯁꯨ ꯍꯥꯏꯐꯦꯠ ꯎꯔꯝꯒꯨꯝꯗꯧꯋ ꯅꯍ ꯑꯃꯨꯛꯇ
ꯍꯣꯏꯣꯏ ꯑꯗꯣ ꯃꯥꯅ ꯂꯥꯏꯔꯤꯛꯇꯤ ꯌꯥꯝ ꯄꯥꯖꯕ ꯃꯤ ꯃꯥꯜꯂꯤꯕꯣ ꯍꯩꯇ꯭ꯔꯒꯁꯨ
ꯎꯝ ꯂꯩ
ꯍꯥꯏꯗꯤ ꯃꯁꯥꯒꯤ ꯑꯃ ꯍꯣꯠꯅꯖꯅꯤꯡꯕ ꯍꯥꯏꯕꯗꯣ
ꯎꯝ ꯍ ꯂꯥꯛꯁꯔꯤꯗ ꯁꯥꯏꯀꯜꯗ ꯅꯪꯅꯒꯤ ꯃꯇꯦꯛ ꯆꯠꯄꯗ ꯋꯥꯕꯗꯣ
ꯍꯣꯠꯅꯖꯅꯤꯡꯕꯗꯨ ꯑꯣꯏꯌꯦ ꯃꯥꯁ
ꯃꯥꯅꯤ
ꯊꯝ ꯃꯔꯥꯏꯁꯦ ꯑꯗꯨꯗꯤ
ꯌꯥꯏ
ꯀꯟꯅ ꯍꯣꯠꯅꯔꯤꯉꯩ ꯁꯤꯗ
ꯀ ꯍꯣꯟꯠꯅꯃꯤꯟꯅꯔꯁꯦ
ꯎꯝ ꯅꯣꯡꯁꯨ ꯀꯟꯅꯣ ꯇꯧꯔꯑꯦ ꯊꯝꯃꯦ ꯊꯃꯦ
ꯊ
ꯍꯣꯜ ꯑꯦꯟ ꯇꯧꯕꯁꯤ ꯌꯥꯗꯦ ꯌꯦꯡ ꯀꯣ